ꯍꯜꯂꯣ
ꯇꯔꯔꯕ
ꯇꯥꯔꯦ ꯇꯥꯔꯦ ꯇꯥꯕ꯭ꯔꯣ
ꯎꯝ
ꯑꯩ ꯐꯦꯟ ꯃꯈꯣꯟ ꯌꯥꯝ ꯇꯥꯕ꯭ꯔꯥ
ꯑꯩꯅ ꯇꯥꯗꯦꯗ
ꯍ ꯌꯥꯔꯦ ꯌꯥꯔꯦ ꯀꯁ ꯇꯧꯗꯦ ꯀꯩꯅꯣ ꯇꯧꯔꯝꯕꯅꯦꯗ ꯑꯉꯥꯡꯒ ꯂꯩꯔꯝꯕꯅꯦ ꯃꯃꯥꯗ ꯄꯤꯔꯝꯃꯦ
ꯁꯦꯜ
ꯆꯥꯛ ꯏꯁꯤꯡ ꯆꯥꯔꯕ
ꯆꯥꯛ ꯆꯥꯗ꯭ꯔꯤꯌꯦ ꯕ꯭ꯔꯦꯛꯐꯥꯁ ꯆꯥꯔꯝꯕꯅꯦ ꯅꯪꯁꯨ ꯆꯥꯔꯝꯈꯤꯔꯣꯏ ꯍꯥꯏꯕ ꯈꯪꯉꯤ ꯑꯩꯅ
ꯆꯥꯛꯂꯣ ꯆꯥꯗ꯭ꯔꯤꯗ ꯋꯥꯠꯂꯤꯌꯦ ꯌꯥꯗꯧꯕ
ꯎꯝ
ꯀꯩꯖꯥꯡ ꯇꯣꯡꯗꯣꯏꯕ
ꯊꯣꯡꯈ꯭ꯔꯦ ꯈꯣꯡꯗ꯭ꯔꯨꯝꯒ ꯍꯋꯥꯏꯒ ꯌꯥꯅꯔꯒ ꯊꯥꯎ ꯊꯣꯡꯕꯤꯗ
ꯎꯝ ꯑꯩꯒꯤꯅꯦ ꯑꯩꯅ ꯅꯪꯉꯣꯟꯗ ꯍꯟꯇꯣꯟꯅꯅ ꯀꯛꯑꯦ ꯍꯥꯏꯗ꯭ꯔꯥ
ꯎꯝ
ꯑꯗꯨꯗꯣ ꯏꯝꯐꯥꯜ ꯌꯧꯔꯛꯈ꯭ꯔꯦ
ꯄꯩꯁꯥ ꯄꯤꯊꯣꯛꯄꯤꯗꯔꯣ
ꯑꯥ ꯊꯥ ꯑꯃꯗꯤ ꯆꯪꯉꯦ ꯑꯗꯨꯗꯣ ꯊꯥ ꯑꯃ ꯆꯪꯈꯔꯁꯨꯅꯦ ꯀꯩꯅꯣ ꯇꯧꯋꯦ ꯍꯥꯏꯕ
ꯎꯝ
ꯄꯣꯠꯁꯦ ꯑꯩꯅ ꯍꯥꯏꯕꯗꯤ ꯑꯗꯨꯝ ꯌꯥꯏꯗꯅꯀꯣ ꯌꯧꯕꯤ ꯌꯧꯔꯛꯑꯗꯤ ꯈꯔ ꯋꯥꯠꯂꯤꯉꯩ ꯆꯁꯜꯂꯒ
ꯎꯝ
ꯑꯗꯨꯗ ꯋꯥꯔꯤꯁꯤ
ꯇꯖꯥ ꯑꯁꯦ ꯍꯥꯏꯅ
ꯄꯤꯠ ꯀꯗꯨꯔꯥ
ꯅꯪ ꯑꯁꯤꯒꯤ ꯀꯔꯤ ꯀꯔꯤ ꯆꯥꯔꯕ
ꯑꯩ ꯉꯁꯤꯒꯤ ꯆꯥꯕ ꯇꯟꯕ ꯆꯥꯔꯑꯦ
ꯑ
ꯌꯨꯝꯗ ꯍꯧꯖꯕ ꯇꯟ
ꯍꯥꯎꯕꯕꯣ ꯌꯥꯝ ꯇꯗꯥꯏ ꯀꯃꯤ ꯗꯦ
ꯍꯣꯏ ꯍꯥꯎꯅꯥꯆ ꯑꯀꯪ ꯃꯇ ꯎꯝ ꯆꯔꯦ ꯌꯥꯝ
ꯍꯥꯥ
ꯅꯣꯏ ꯆꯨꯖꯥꯛꯇꯣ ꯀꯥꯏꯏꯗ ꯄꯥꯜꯂꯤꯅꯣ ꯅꯣꯏ ꯌꯣꯜꯂꯤꯂ ꯀꯩꯅꯣ ꯀꯩꯗ ꯐꯥꯝꯃꯤꯗ
ꯅꯪꯒꯤ ꯏꯃꯥꯟꯅꯕꯤ ꯍꯣꯏꯩ ꯄꯨꯔꯛꯏꯅꯦ
ꯁꯤ ꯀꯩꯅꯣꯗꯦꯔꯕꯕꯥ ꯀꯛꯆꯤꯡ ꯈꯨꯅꯧꯒꯤꯗꯣ
ꯎꯝ ꯆꯍ ꯃꯤꯁꯥꯎꯗꯦ
ꯎꯝ ꯥꯛ ꯊꯗꯕ꯭ꯔꯣ
ꯁꯤꯤꯠ ꯀꯣꯔꯣꯅꯦ
ꯎ ꯃꯥꯂꯀꯣ
ꯎꯝ ꯍꯪꯗꯦ ꯅꯪ ꯀꯌꯥꯄꯥꯔꯣ ꯍꯥꯏꯒ
ꯑꯁ ꯑꯩ ꯂꯄꯥꯁꯨ ꯎ ꯆꯪꯗ꯭ꯔꯤꯉꯩ ꯆꯪꯗ꯭ꯔꯦ ꯍꯥꯏꯕꯗꯤ ꯑꯩ ꯍꯩꯇ꯭ꯔꯦ ꯄꯥꯔꯦ ꯈꯔꯕꯨꯗꯤ
ꯎꯝ
ꯍꯤꯁꯇ꯭ꯔꯤ ꯀꯩꯀꯥ ꯄꯥꯔ ꯀꯣꯇꯤꯡ ꯉꯥꯎꯋꯦ
ꯎꯝ
ꯀꯣꯆꯤꯡꯗꯨ ꯀꯩꯅꯣ ꯇꯧꯕ ꯄꯨꯡ ꯅꯠꯇꯦ ꯃꯣꯏꯒꯤ ꯑꯗꯨꯝ ꯔꯦꯀꯣꯔꯠ ꯑꯣꯏꯅ ꯊꯥꯒꯠꯄꯤꯗꯨꯅꯦꯕꯀꯣ
ꯎꯝ
ꯑꯗꯨꯗꯣ ꯗꯨ ꯌꯥꯝ ꯁꯥꯡꯕ ꯂꯥꯏꯚ ꯇꯨ ꯃꯣꯏꯅ ꯍꯥꯟꯅ ꯔꯦꯀꯣꯔꯠ ꯂꯥꯏꯞꯇꯅ ꯌꯦꯡꯍꯧꯗꯕꯩ ꯔꯦꯀꯣꯠꯇꯨ ꯌꯦꯡꯕꯩꯅꯦꯕꯀꯣ
ꯎꯝ
ꯑꯗꯨꯒꯅꯤ ꯌꯥꯝ ꯁꯥꯡꯕ ꯍꯥꯏꯇꯥꯔꯦ ꯑꯗꯨꯅ
ꯃꯇꯝꯗꯨꯣ ꯅꯪꯉꯔꯣꯏ ꯍꯥꯏꯕ ꯑꯩꯅꯦ ꯑꯩꯅ ꯀꯩꯅꯣꯗ ꯑꯣꯏꯅ ꯌꯦꯡꯕꯗꯨ ꯌꯦꯡꯕꯅꯦꯕ ꯑꯩ ꯌꯨꯇ꯭ꯌꯨꯨꯞꯀꯤꯗ
ꯎꯝ
ꯑꯗꯨꯅ ꯑꯅꯝꯕ ꯌꯦꯡꯕ
ꯎꯝ
ꯃꯦꯠꯁꯄꯨꯗꯤ ꯃꯣꯏꯒꯤ ꯑꯩꯅ ꯄꯩꯁꯥ ꯑꯩꯅ ꯌꯥꯎꯕꯗꯣ ꯄꯩꯁꯥ ꯄꯤꯔꯒ ꯑꯗꯨꯅꯕꯨꯗꯤ ꯅꯨꯡꯉꯥꯏꯑꯕ ꯃꯣꯏꯗꯣ ꯍ ꯄꯩꯁꯥ ꯄꯤꯕꯅꯤꯅ ꯗꯤꯇꯦꯜ ꯑꯣꯏꯅ ꯇꯥꯛꯔꯄꯗꯤ ꯑꯗꯨꯅ ꯍꯦꯜꯂꯦꯕꯀꯣ ꯈꯔ ꯃꯃꯨꯠ ꯇꯥ ꯍꯦꯜꯂꯦꯕ ꯑꯗꯨꯅꯤ ꯃꯦꯠꯁꯄꯨꯗꯤ ꯑꯗꯨꯗ ꯌꯦꯡꯉꯦ
ꯏꯟꯀꯝ ꯇꯦꯛꯁ ꯑꯣꯐꯤꯁꯥꯔꯒ ꯑꯣꯏꯈꯠꯂꯛꯀꯅꯤꯀꯣ
ꯑꯍ
ꯉꯥꯏꯕꯅꯤ
ꯑꯩꯅ ꯇꯦꯛꯁ ꯈꯣꯝꯒꯠꯄ ꯂꯥꯛꯀꯗꯩꯗꯨꯗꯤ ꯅꯪꯉꯣꯟꯗ ꯅꯪ ꯇꯣꯂꯞ ꯆꯥꯔꯕꯒꯤ
ꯅꯪ ꯇꯣꯂꯣꯞ ꯆꯥꯔꯒ ꯁꯣꯞꯄꯤꯡ ꯄꯨꯋꯣ
ꯄꯨꯔ ꯂꯣꯏꯔꯦ ꯀꯩꯗꯧꯔꯒꯦ
ꯊꯥ ꯃꯔꯤ ꯄꯩꯁꯥꯗꯨ ꯄꯨꯂꯞ ꯂꯩꯒꯤꯗꯧ ꯃꯥꯜꯂꯦ
ꯎꯝ ꯑꯝꯇ ꯂꯦꯝꯗꯕꯤꯗ
ꯎꯝ
ꯇꯧꯔꯛꯄꯁꯨ ꯌꯥꯏ ꯑꯗꯣ
ꯆꯥꯛꯇꯤ ꯀꯅꯥ ꯊꯣꯡꯈ꯭ꯔꯕ
ꯆꯥꯛ ꯉꯁꯤꯗꯤ ꯑꯩꯈꯣꯏ ꯗꯥꯏ ꯀꯩꯅꯣ ꯇꯧꯕ ꯉꯟꯅ ꯊꯣꯡꯉꯦ ꯑꯩꯈꯣꯏ ꯏꯅꯝꯃꯅ ꯊꯣꯡꯉꯦ ꯆꯠꯈ꯭ꯔꯦ ꯍꯦꯟꯖꯥꯡ ꯀꯩꯀꯥ ꯂꯣꯏ ꯂꯣꯏꯔꯦ ꯉꯁꯤ
ꯅꯪꯗꯤ ꯂꯥꯛꯅꯤꯡ ꯅꯤꯡꯗ꯭ꯔꯣ
ꯍꯥꯥ
ꯅꯪꯗꯤ ꯂꯥꯛꯅꯤꯡ ꯗ꯭ꯔꯣ
ꯂꯥꯛꯅꯤꯡꯉꯦ
ꯂꯥꯛꯑꯣ
ꯄꯩꯁꯥꯗꯣ
ꯄꯩꯁꯥꯗꯣ ꯍꯥꯏꯕꯗꯤ ꯀꯔꯤ
ꯂꯥꯏꯅꯤꯡ ꯆꯥꯏꯅꯤꯡꯉ ꯄꯤꯗꯣꯏꯒꯦ
ꯎꯝ ꯇꯧꯅꯤ ꯅꯣꯡ ꯃꯪꯕ꯭ꯔꯥ ꯅꯣꯏꯒꯤꯗ
ꯅꯨꯡꯁꯥ ꯁꯥꯏꯗ
ꯑꯁ ꯄꯥꯝꯃꯦ ꯑꯩ ꯑꯗꯣ ꯍꯧꯖꯤꯛ ꯑꯩꯈꯣꯏ ꯅꯣꯡ ꯃꯪꯉ ꯂꯩꯔꯦ
ꯍꯌꯦ ꯅꯣꯡꯁꯦ ꯅꯨꯡꯁꯥ ꯌꯥꯝ ꯁꯥꯕꯗꯤ ꯅꯠꯇꯦꯗ ꯑꯗꯣ ꯅꯣꯡꯗꯤ ꯃꯪꯗꯦꯕ
ꯎꯝ ꯎꯝ ꯅꯨꯡꯁꯥ ꯁꯥꯗꯦꯕ ꯑꯩ ꯐꯤꯔꯣꯜ ꯁꯨꯔꯒ
ꯎꯝ ꯑꯗꯨꯒꯤ ꯍꯥꯏꯔꯗꯤ ꯀꯩꯅꯣꯅꯦ ꯑꯩꯈꯣꯏꯒꯤ ꯌꯨꯝꯗ ꯂꯩꯕ ꯅꯨꯡꯉꯥꯏꯕ ꯍꯥꯏꯗꯤ ꯗ꯭ꯔꯥꯏ ꯇꯧꯕ ꯌꯥꯕꯗꯣ
ꯎꯝ ꯀꯥꯏꯗ ꯇꯧꯔꯨꯅꯤ ꯍꯧꯖꯤꯛ
ꯎꯝ ꯑꯩꯗꯤ ꯑꯩꯒꯤ ꯒꯦꯂꯔꯤꯁꯤ ꯏꯁꯇꯣꯔꯦꯖꯅꯒ ꯌꯥꯎꯖꯗꯕꯒ ꯀꯣ ꯃꯈꯣꯏꯅ ꯇꯧꯔꯤꯕꯁꯤ
ꯏꯁꯤꯡ ꯊꯛꯄ ꯍꯧꯔꯦꯀꯣ ꯑꯩ
ꯊꯥꯛꯑꯣ ꯍꯦꯜꯗꯤ ꯑꯣꯏꯅꯕ ꯅꯪ ꯂꯣ ꯇꯁꯨ ꯑꯣꯏꯅ ꯑꯁꯦꯡꯕꯒꯤ ꯂꯩꯔꯒ ꯁꯤꯖꯤꯟꯅꯔꯣꯗ
ꯍꯣꯏ
ꯅꯃꯥꯏꯗꯨꯅꯃꯥꯏꯗꯣ ꯐꯅ ꯐꯖꯔꯝꯕꯅꯤꯅꯪ
ꯎꯝ
ꯑꯩ ꯂꯩꯔꯤꯀꯥꯟꯒꯤꯗꯣ
ꯎꯝ
ꯊꯤ ꯅꯥꯟꯕꯅꯦꯕ ꯅꯃꯥꯏꯗꯣ ꯑꯗꯣ ꯑꯁꯥ ꯊꯝꯃꯣ ꯊꯥꯖꯕ ꯊꯝꯃꯣ
ꯍꯣꯏ ꯑꯗꯨꯃꯥꯏꯅ ꯈꯟꯕ ꯍꯥꯏꯕꯗꯨꯅꯤ ꯅꯠꯇ꯭ꯔꯥ
ꯃꯥꯥꯟ ꯏꯔꯥꯡꯁꯤꯅ ꯃꯔꯝ ꯑꯣꯏꯔꯒ ꯑꯩ ꯄꯨꯝꯅꯃꯛ ꯀꯥꯏꯔꯦ ꯑꯩꯒꯤ ꯃꯣꯏꯒꯤ
ꯑꯩꯁꯨꯅꯦ ꯊꯕꯛ ꯃꯌꯥꯝ ꯊꯕꯛ ꯃꯌꯥꯝ ꯍꯥꯏꯗꯤ ꯂꯩꯅꯤꯡꯉꯦꯕ ꯂꯩꯅꯤꯡꯉꯦꯕ
ꯑꯩꯈꯣꯏꯗꯤ ꯂꯩꯖꯗꯕꯅꯤꯅ ꯑꯣꯐꯔꯗ ꯂꯩꯗ꯭ꯔꯗꯤ ꯀꯥꯏꯗꯤ ꯂꯩꯅꯤꯑ
ꯄꯨꯅꯦ ꯅꯪ ꯀꯌꯥ ꯋꯥꯠꯂꯤꯒꯦ
ꯏꯁꯤꯡ ꯑꯍꯨꯝ ꯋꯥꯇꯣꯏꯕ ꯁꯤ ꯂꯣꯏꯔꯒ ꯑꯃ ꯁꯤ ꯂꯣꯏꯔꯒ ꯑꯍꯨꯝ ꯋꯥꯇꯣꯏꯕ
ꯎꯝ
ꯑꯩꯒꯤ ꯃꯅꯝꯆ ꯆꯠꯇꯕ ꯇꯔꯅ ꯇꯧꯋ
ꯆꯠꯅꯤꯗ ꯂꯣꯏꯔꯗꯧ ꯑꯗꯨꯝ ꯗꯣꯟ ꯋꯥꯗꯤ ꯀꯒꯥꯔꯤꯁꯨꯨ ꯈꯥꯟꯒꯅꯨ
ꯎ
ꯍꯣꯏ
ꯄꯥꯏ ꯂꯩꯇꯦ ꯏꯔꯦꯗꯥꯟꯅꯦ ꯍꯒꯦ
ꯎꯝ ꯀ꯭ꯂꯥꯁꯦ ꯆꯠꯇꯣꯏ ꯅꯠꯇ꯭ꯔꯣ ꯅꯪ
ꯗꯤ ꯆꯠꯇꯔꯗꯦ
ꯑꯣ
ꯍ ꯑꯗꯨꯗꯨꯅ ꯆꯠꯂꯔ
ꯉꯁꯤꯗꯤ ꯄꯣꯊꯥꯕ ꯅꯨꯃꯤꯠꯅꯤꯅ
ꯍꯥꯏꯔꯤꯕ ꯄꯣꯊꯥꯝꯗꯣ ꯑꯩꯒꯤ ꯇꯨꯏꯁꯟꯒꯤ ꯁꯥꯇ꯭ꯔꯗ ꯍꯣꯔꯦꯟ ꯇꯦꯛꯁ ꯇꯧꯔꯨꯗꯣꯏꯅꯦ ꯑꯗꯨꯒꯤ ꯀꯣꯏꯁꯟ ꯑꯃꯨꯛ ꯁꯦꯝꯗꯣꯏꯅꯦ ꯑꯩꯈꯣꯏꯁꯤꯅ ꯑꯃꯨꯛ ꯁꯤꯟꯕ ꯈꯣꯠꯄ ꯍꯥꯏꯗꯤ
ꯎꯝ
ꯃꯣꯏꯗꯣ ꯁꯤꯟꯕꯤꯔꯒꯅ ꯏꯕ ꯈꯣꯠꯄꯗꯣ ꯑꯃ ꯕꯤꯠ ꯂꯩꯖꯕꯤꯗꯣ
ꯎꯝ
ꯁꯇꯔꯗꯦ ꯋꯥꯔꯤ ꯂꯤꯗ ꯌꯥꯔꯣꯏꯁꯤꯅꯕꯨ ꯋꯥꯔꯤ ꯄꯨꯔ ꯂꯥꯛꯀꯗꯕꯅꯤ ꯁꯤꯅꯕꯨ ꯂꯣꯏꯍꯧꯔꯕꯅꯦ ꯑꯃꯛ
ꯁꯥꯇ꯭ꯔꯗꯨꯅ ꯍꯥꯏꯑꯕ
ꯀꯦꯁꯤꯟ ꯑꯃꯅ ꯀꯦꯁꯤꯟ ꯑꯃꯅ ꯑꯩꯉꯣꯟꯗꯅꯦ
ꯎꯝ
ꯂꯣꯏꯔꯦ ꯃꯥꯗꯣ
ꯅꯪꯅ ꯍꯥꯏꯅꯖꯕꯤꯗꯨ ꯑꯣꯏꯔꯦ
ꯍꯩꯅꯖꯕꯤ ꯎꯝ ꯍꯩꯅꯖꯕꯤ ꯍꯥꯏ ꯇꯥꯕꯅꯤꯅꯦ ꯎ ꯀꯦꯕꯗ ꯀꯦꯕꯗ ꯀꯦꯕꯗ ꯀꯦꯕꯥꯛ ꯊꯣꯛꯑꯦ ꯃꯥ ꯑꯩꯉꯣꯟꯗ
ꯑꯉꯥꯡꯗꯣ ꯃꯥꯒꯤ ꯄꯤ ꯑꯃꯈꯛꯇꯪꯛꯇ ꯉꯥꯏꯔꯤꯕ ꯍꯟꯗ ꯆꯍꯤꯥ ꯐꯥ ꯃꯥꯗꯤ ꯆꯍꯤ ꯅꯤꯄꯥꯟ ꯍꯦꯜꯂꯕꯅꯦꯕ ꯑꯗꯨꯗꯒꯤ ꯑꯃ ꯑꯉꯥꯡ ꯑꯃ ꯂꯩꯈꯤꯕꯩ ꯈꯪ ꯂꯥꯞ ꯂꯥꯞꯊꯣꯛꯄꯤꯗꯣ ꯅꯦꯝꯕ ꯑꯣꯏꯗꯣꯏꯁ ꯃꯥꯁꯦ
ꯍꯣꯏ ꯀꯩꯅꯣ ꯇꯧꯕꯤꯗꯣ ꯑꯥ ꯇꯥꯏꯌꯦ ꯐꯪꯉꯦꯅꯦ ꯑꯦ ꯄꯟꯁꯂꯣ
ꯑꯗꯨꯝ ꯀꯦꯍꯅꯤꯡꯉꯤꯗꯣ ꯃꯥꯄꯥꯥ ꯅꯗꯤ ꯂꯥꯏꯔꯤꯁꯨ ꯇꯧꯔꯗꯤ ꯍꯧꯖꯤꯛ ꯃꯇꯝꯗꯗꯤ ꯍꯥꯏꯗꯤ ꯏꯁꯥ ꯏꯁꯥꯒꯤ ꯏꯊꯧ ꯍꯣꯠꯅꯕꯅꯤꯅ
ꯃꯥꯅꯅꯦ ꯑꯦꯇꯦꯟꯁꯟꯗꯣ ꯑꯃ ꯀꯩꯅꯣ ꯑꯣꯏꯅ ꯈꯟꯖꯕꯤꯗꯣ ꯑꯃꯗꯨꯗ ꯂꯣꯏ ꯄꯤꯈꯤꯕꯩ ꯇꯥꯏꯞꯇ ꯈꯟꯕꯗꯣ
ꯑꯗꯣ ꯊꯦꯝꯃ ꯊꯦꯝꯃ ꯂꯥꯏꯔꯤꯛꯇꯣ ꯄꯥꯍꯜꯂꯤꯅꯦ ꯅꯠꯇ꯭ꯔꯗꯤ ꯌꯥꯔꯔꯣꯏꯗꯕ
ꯁꯨꯇꯤꯗ ꯊꯥꯕꯗ ꯅꯨꯡꯉꯥꯏꯔꯣꯏꯗꯣꯏꯕꯤꯗꯨꯔꯥ ꯎꯝ ꯅꯨꯡꯊꯤꯟ ꯆꯠꯇꯣꯏ ꯅꯠꯠꯔꯣ ꯅꯪ ꯇꯨꯏꯁꯟ
ꯀꯔꯤ
ꯅꯨꯡꯊꯤꯟꯗ ꯆꯠꯇꯣꯏ ꯅꯠꯇ꯭ꯔꯣ
ꯅꯨꯡꯊꯤꯟꯗ ꯆ ꯇꯣꯏꯅꯦ ꯇꯨꯁꯟ ꯑꯗꯨꯝ ꯑꯩꯅ ꯈꯟ ꯑꯥ ꯑꯩꯅ ꯈꯟꯕꯅꯅꯦ
ꯎꯝ
ꯍꯥꯏꯗꯤ ꯑꯌꯨꯛꯇ ꯇꯧꯕꯁꯦ ꯌꯥꯕꯨꯗꯤ ꯌꯥꯏꯕ ꯑꯗꯣ ꯑ ꯎꯝ ꯉꯁꯤ ꯄꯤꯊꯔꯛꯄꯗꯣ ꯅꯨꯡꯊꯤꯟꯗ ꯄꯥꯊꯣꯛꯑꯔꯒꯅꯗꯤ ꯈꯔ ꯐꯠꯇ꯭ꯔꯅꯦ
ꯑꯩ
ꯑꯗꯨꯏꯁꯨ ꯈꯜꯂꯒ ꯇꯧꯗ꯭ꯔꯕꯅꯦꯕ ꯑꯩꯁꯦ
ꯈꯪꯗꯦ ꯀꯃꯥꯏꯅ ꯇꯧꯗꯣꯏꯅꯣ ꯑꯩꯁꯨ ꯑꯌꯨꯛꯇꯗꯤ ꯇꯧꯗꯤ ꯇꯧꯊꯣꯛꯅꯤꯡꯉꯦꯕ ꯃꯇꯝꯗꯣ ꯌꯥꯝꯅ ꯐꯪꯗꯕ ꯑꯣꯏꯗꯣꯏꯅꯦꯕ ꯎꯝ ꯑꯗꯣ ꯍꯥꯏꯗꯤ ꯅꯨꯡꯊꯤꯟ ꯑꯃꯗꯨꯗꯤ ꯃꯥꯗꯣ ꯃꯥꯡꯉ ꯂꯩꯗꯣꯏꯅꯤꯗꯅ ꯀꯔꯤ ꯑꯅꯧꯕ ꯇꯥꯛ ꯄꯠꯊꯔꯛꯄꯗꯣ ꯀꯅꯥꯅ ꯑꯃꯨꯛ ꯆꯥꯛꯄꯤꯅꯤ ꯑꯗꯨ ꯁꯤ ꯑꯃꯨꯛ ꯈꯟꯕ ꯑꯗꯣ ꯌꯦꯡꯒꯅꯤ ꯃꯃꯥ ꯍꯣꯏꯅ ꯑꯌꯨꯛꯇ ꯇꯧꯒꯦꯔ ꯅꯨꯡꯊꯤꯟ ꯇꯧꯒꯦꯔ ꯇꯧꯅꯤꯡꯕ ꯇꯧꯋꯅ ꯍꯥꯏꯕꯅꯦꯕ
ꯎꯝ ꯅꯣꯏ ꯃꯣꯏ ꯃꯃꯥ ꯑ ꯇ
ꯀꯩꯗꯧꯕ ꯂꯥꯛꯑꯣ ꯍ ꯇꯥꯏꯈꯔꯥꯕ ꯃꯂꯦ